ꯅꯨꯡꯉꯥꯢꯔꯤꯕꯣ
ꯍꯥꯥ ꯑꯗꯨꯝ ꯃꯅꯨꯡꯉꯥꯏꯔꯤꯌꯦ ꯑꯁ
ꯀꯩꯗꯧꯔꯝꯃꯤꯅꯣ ꯍꯧꯖꯤꯛꯁꯤꯕꯨ
ꯑꯦ ꯑꯗꯨꯝ ꯂꯩꯔꯝꯃꯤꯌꯦ
ꯀꯔꯤ ꯀꯔꯤ ꯖꯥꯡ ꯆꯥꯔꯒꯦ ꯉꯁꯤꯁꯤꯕꯨ
ꯉꯁꯤ ꯀꯩꯝꯇꯥꯏ ꯃꯥꯏꯔꯦꯟ ꯑꯈꯣꯏ ꯃꯥꯅ ꯃꯣꯏꯒꯤ ꯃꯃꯥꯟꯅꯕꯤ ꯑꯃ ꯆꯤꯡꯒꯤ ꯑꯃ ꯂꯩ ꯑꯗꯨꯅ ꯄꯤꯔꯝꯃꯦꯅ ꯃꯥꯏꯔꯦꯟ ꯆꯥꯏ
ꯑꯣ ꯃꯥꯏꯔꯦꯟꯗꯤ ꯃꯥꯏꯔꯦꯟ ꯃꯈꯜ ꯃꯌꯥꯝ ꯂꯩꯗꯥꯏꯅꯦ ꯑꯗꯨ ꯀꯔꯝꯕ ꯃꯥꯏꯔꯦꯟ ꯑꯣꯏꯒꯦ
ꯃꯥꯏꯔꯦꯟꯁꯦ ꯀꯔꯤ ꯍꯥꯏꯗꯣꯏꯅꯣ ꯑꯈꯣꯏꯒꯤ ꯌꯥꯝꯅ ꯆꯥꯎꯗꯕ ꯆꯔꯥ ꯃꯥꯏꯔꯦꯟꯗꯣ ꯈꯪꯕ꯭ꯔꯥ
ꯑꯣ ꯈꯪ ꯈꯔ ꯄꯤꯛꯄꯗꯣ
ꯑꯥ ꯈꯔ ꯄꯤꯛꯊꯕꯗꯣ ꯑꯗꯨꯅꯦ ꯑꯁ ꯑꯗꯨꯏ ꯃꯍꯥꯎꯗꯤ ꯊꯨꯝꯃꯒꯀꯣ
ꯎꯝ
ꯊꯥꯕꯗꯨꯒ ꯈꯦꯠꯅꯩꯑꯕ ꯃꯣꯏꯒꯤ ꯑꯗꯩ ꯄꯨꯣꯔꯛꯄꯗ ꯌꯥꯝ ꯍꯥꯎꯋꯦ ꯍꯥꯏꯇꯥꯔꯦ
ꯑꯣ ꯆꯤꯡꯗꯩ ꯄꯨꯔꯛꯄꯅ
ꯎꯝ ꯃꯣꯏꯒꯤꯗꯣ ꯑꯍꯥꯎꯕ ꯃꯥꯏꯔꯦꯟꯅꯥ ꯍꯥꯏꯌꯦꯕꯀꯣ ꯃꯣꯏꯅ
ꯎꯝ
ꯑꯗꯨꯒꯤ ꯍꯥꯏꯗꯤ ꯃꯥꯏꯔꯦꯟꯁꯦ ꯑꯩꯗꯤ ꯈꯪꯗꯦ ꯃꯤꯒꯤꯗꯤ ꯑꯩꯗꯤ ꯑꯗꯨꯝ ꯃꯥꯏꯔꯦꯟ ꯌꯥꯝ ꯆꯥꯎꯗꯕꯤ ꯃꯥꯏꯔꯦꯟꯖꯦ
ꯎꯝ
ꯁꯤ ꯅꯝ ꯍꯥꯎ ꯍꯥꯎꯕ ꯍꯦꯜꯂꯦꯕ ꯍꯥꯏꯗꯤ ꯑꯗꯨꯝ ꯆꯝꯐꯨꯠꯇ ꯐꯨꯠꯂꯁꯨꯀꯣ ꯉꯥꯜꯂꯒ ꯆꯥꯕ ꯍꯥꯎꯋꯦꯕ
ꯑꯣ ꯑꯁ ꯑꯩꯗꯤ ꯃꯥꯏꯔꯦꯟ ꯊꯣꯡꯕꯁꯦ ꯁꯣꯏꯕꯨꯝꯒ ꯊꯣꯡꯕꯅ ꯍꯦꯟꯅ ꯍꯥꯎꯋꯤꯅꯦ ꯑꯩꯗꯤ
ꯁꯣꯏꯕꯨꯝꯒ ꯃꯥꯏꯔꯦꯟꯒ
ꯑ
ꯑꯇꯩ ꯉꯥ ꯅꯨꯡ ꯀꯩꯝ ꯊꯥꯛꯑꯣꯏꯗ꯭ꯔꯣ
ꯊꯥꯛꯀꯅꯤꯗ ꯉꯥꯁꯨ ꯊꯥꯛꯀꯅꯤ ꯈꯣꯠꯀꯅꯤ ꯑꯗꯣ ꯁꯨꯝ ꯍꯥꯏꯗꯤ ꯑꯈꯣꯏꯒꯤꯗꯤ ꯉꯥꯔꯤꯗꯤ ꯍꯥꯞꯇꯕ ꯌꯥꯗꯦꯗꯣ ꯃꯊꯦꯟ ꯑꯃꯗ ꯉꯥꯔꯤ ꯗꯤ ꯋꯥꯠꯄ ꯌꯥꯗꯕꯅꯤꯅ ꯑꯗꯨꯝ ꯃꯥꯏꯅ ꯆꯥꯏ ꯍꯧꯖꯤꯛꯇꯤ ꯁꯥꯒꯠꯂꯛꯄ ꯄꯅꯤꯅ ꯍꯥꯏꯗꯤ ꯊꯥꯎ ꯊꯨꯝ ꯆꯥꯗꯣꯏ ꯁꯔꯛꯄꯨꯗꯤ ꯎꯝ ꯑꯆꯝꯕ ꯆꯥꯕꯅꯗꯤ ꯐꯩꯗ
ꯎꯝ ꯐꯩꯌꯦ ꯐꯩꯌꯦ ꯑꯗꯨꯗꯤ ꯌꯥꯝ ꯊꯤ ꯐꯩꯗ ꯍꯥꯏꯗꯤ ꯑꯩꯅ ꯅꯣꯡꯃ ꯏꯃꯥꯟꯅꯕ ꯑꯃ ꯃꯣꯏ ꯁꯣꯝ ꯅꯥꯀꯟꯗ ꯀꯩ ꯂꯝ ꯃꯃꯤꯡꯗꯣ ꯀꯥꯎꯕ ꯂꯝ ꯃꯃꯤꯡꯗꯣ ꯂꯝ ꯈꯔ ꯂꯥꯞꯄꯦꯕꯀꯣ ꯑꯗꯨꯗꯩꯗꯨꯗ ꯑꯩꯈꯣꯏꯖꯦ ꯅꯣꯡꯃ ꯆꯠꯂꯦ ꯑꯌꯨꯛꯇ ꯏꯃꯥꯟꯅꯕꯗꯨꯒ ꯃꯣꯏꯗꯃꯣꯏ ꯃꯥ ꯃꯥꯏꯔꯦꯟꯒ ꯀꯩꯅꯣꯒ ꯊꯣꯡꯉꯝꯕ ꯍꯥꯏꯇꯥꯔꯅꯦ ꯇꯨꯡꯍꯟꯕꯤꯗꯣ
ꯑꯝ
ꯑꯁ ꯑꯗꯨꯏ ꯃꯍꯥꯎꯗꯤ ꯌꯥꯏꯍꯦ
ꯎꯝ ꯑꯁ ꯍꯥꯎ ꯍꯥꯎꯕꯅꯤ ꯍꯥꯎꯕꯅꯤ ꯑꯗꯨ ꯃꯥꯏꯔꯦꯟ ꯃꯥꯏꯔꯦꯟꯁꯤꯕꯨ ꯀꯔꯝꯕ ꯍꯧꯖꯤꯛꯀꯥꯟꯁꯤꯕꯨ ꯀꯥꯏ ꯀꯥꯏꯗꯅ ꯑꯌꯥꯝꯕ ꯆꯤꯡꯗꯩꯅ ꯄꯨꯊꯣꯛꯏꯖꯥꯠꯂ ꯇꯝꯗꯩꯅ ꯄꯨꯊꯣꯛꯏꯖꯥꯠꯂ ꯀꯥꯏꯗꯅ ꯄꯨꯊꯣꯛꯏꯖꯥꯠꯅꯣ ꯃꯥꯏꯔꯦꯟꯁꯤꯕꯨ
ꯑꯩ ꯈꯪꯗꯦ ꯆꯤꯡ ꯃꯅꯨꯡꯗ ꯇꯥꯕꯥ ꯃꯥꯜꯂꯦ ꯑꯩꯈꯣꯏ ꯁꯤꯗꯗꯤ ꯃꯥꯏꯔꯦꯟꯁꯦ ꯏꯎ ꯎꯅꯗꯦꯕ ꯍꯥꯏꯗꯤ ꯑꯩꯈꯣꯏꯒꯤ ꯍꯤꯡꯒꯣꯜꯕꯨꯗꯤ ꯂꯩꯕꯀꯣ
ꯎꯝ
ꯍꯦꯡꯒꯣꯜ ꯊꯥꯕꯁꯨ ꯑꯩꯈꯣꯏꯒꯤ ꯃꯥꯏꯔꯦꯟꯒꯨꯝꯕꯗꯤ ꯍꯧꯖꯤꯛꯁ ꯊꯥꯗꯦꯕ ꯄꯥꯟꯕ ꯎꯗꯦꯕ
ꯑꯣꯍꯣ ꯍꯥꯏꯗꯤ ꯍꯤꯡꯈꯣꯜꯗꯗꯤ ꯀꯩꯀꯩ ꯃꯅꯥ ꯃꯁꯤꯡ ꯊꯥꯒꯦ ꯍꯥꯏꯁꯤꯕꯣ
ꯃꯅꯥ ꯃꯁꯤꯡꯁꯤ ꯑꯗꯨꯝ ꯆꯥꯅꯕꯗꯤ ꯍꯋꯥꯏ ꯍꯋꯥꯏꯊꯔꯥꯛꯀꯨꯝꯕ ꯊꯔꯤꯁꯦ ꯑꯗꯩ ꯀꯣꯕꯤ
ꯎꯝ
ꯑꯗꯩ ꯀꯩꯅꯣꯒ ꯀꯔꯤ ꯍꯥꯏꯕꯗ ꯀꯥꯎꯋꯦ ꯑꯩꯈꯣꯏꯒꯤ ꯇꯨꯖꯥꯛꯇꯣ ꯑꯗꯨꯝꯕ ꯈꯔ ꯊꯥꯏ ꯑꯗꯩ ꯃꯔꯣꯏ ꯐꯗꯤꯒꯣꯝ ꯈꯔ ꯑꯗꯩꯗꯤ ꯑꯗꯩ ꯅꯥꯀꯨꯞꯄꯤꯒꯨꯝꯕ ꯑꯗꯨꯝꯕ ꯈꯔ ꯑꯗꯨꯝ ꯆꯥꯕ ꯌꯥꯕ ꯍꯥꯏꯇꯥꯔꯦ ꯌꯨꯝꯒꯤ ꯑꯗꯨꯝꯕ ꯑꯩ ꯈ ꯊꯥꯏ
ꯎꯝ ꯑꯩꯈꯣꯏꯁꯨ ꯃꯅꯥ ꯃꯁꯤꯡꯕꯨꯗꯤ ꯊꯥꯏ ꯑꯩꯈꯣꯏꯒꯤꯅ ꯑꯃꯨꯛ ꯍꯥꯏꯗꯤ ꯁꯥꯒꯠꯂꯛꯑꯃꯤꯅ ꯊꯕꯤꯒꯨꯝꯕ ꯃꯣꯔꯣꯛ ꯊꯕꯤ ꯃꯣꯔꯣꯛ ꯑꯗꯥꯗꯤ ꯇꯣꯔꯣꯕꯣꯠ ꯈꯣꯡꯗ꯭ꯔꯨꯝ ꯁꯨꯝꯕ ꯎꯝ ꯍꯥꯏꯗꯤ ꯑꯩꯈꯣꯏꯒ ꯏꯃꯥ ꯕꯕꯥꯅ ꯑꯗꯨꯝ ꯑꯗꯨꯝ ꯈꯔ ꯈꯔ ꯊꯥꯏꯕ ꯏꯁꯤꯡꯕꯨꯗꯤ ꯑꯩꯅ ꯑꯝ ꯆꯥꯏꯕ
ꯑꯥ
ꯍꯥꯏꯗꯤ ꯃꯅꯥ ꯃꯁꯤꯡ ꯏꯁꯥꯅ ꯊꯥꯔ ꯀ ꯏꯁꯥꯅ ꯆꯥꯕꯁꯤꯅꯗꯤ ꯐꯩꯗ
ꯑꯣ ꯍꯣꯏ ꯃꯅꯥ ꯃꯁꯤꯡ ꯀꯣ ꯃꯇꯝ ꯃꯇꯝꯒꯤ ꯃꯅꯥ ꯃꯁꯤꯡ ꯆꯥꯕꯁꯨ ꯌꯥꯝ ꯐꯩ ꯍꯥꯏꯇꯥꯔꯦꯅꯦ
ꯐꯩ ꯐꯩ ꯁꯤꯗꯤ ꯌꯥꯝ ꯐꯈ꯭ꯔꯦ ꯍꯥꯏꯗꯤ ꯑꯇꯩꯗꯒꯤ ꯂꯩꯔꯒ ꯆꯥꯗꯧ ꯁꯔꯨꯛꯄꯨꯗꯤ ꯏꯁꯥꯅ ꯃꯤꯠꯅ ꯈꯣꯡꯅ ꯎꯕ ꯃꯐꯝꯗꯒꯤ ꯂꯧꯔꯨꯔꯒ ꯂꯩꯔꯨꯔꯒ ꯆꯥꯕꯅ ꯌꯥꯝ ꯊꯤ ꯐꯩ ꯍꯥꯏꯗꯤ ꯏꯁꯥꯗꯁꯨ ꯌꯥꯝ ꯀꯥꯟꯅꯕ ꯍꯥꯏꯗꯤ ꯇꯤꯜꯍꯥ ꯍꯤꯗꯥꯛꯁꯨ ꯁꯦꯟꯅꯗ ꯗꯨꯗꯅ
ꯍꯣꯏꯅꯦ ꯑꯁ ꯑꯗꯨ ꯍꯥꯏꯔꯒ ꯍꯧꯖꯤꯛꯀꯥꯟꯒꯤꯗꯤ ꯈꯣꯏꯒꯤ ꯍꯥꯏꯗꯤ ꯃꯤ ꯃꯁꯤꯡ ꯌꯥꯝꯈꯠꯂꯛꯄ ꯃꯇꯨꯡꯏꯟꯅ ꯆꯥꯕ ꯊꯛꯄꯁꯨ ꯀꯣꯟꯅꯗꯦꯗꯣꯀꯣ
ꯎꯝ
ꯑꯗꯨꯒꯤ ꯃꯌꯥꯝꯒꯤ ꯆꯥꯅꯕ ꯀꯩꯅꯣ ꯇꯧꯅꯕ ꯍꯣꯠꯅꯕꯗ ꯍꯥꯏꯗꯤ ꯂꯝꯁꯤꯡ ꯌꯥꯝ ꯆꯥꯎꯕ ꯅꯠꯇꯕꯅꯤꯅ ꯑꯗꯨꯝ ꯍꯤꯗꯥꯛꯁꯦ ꯃꯌꯥꯝ ꯍꯥꯞꯅꯔꯦ ꯍꯥꯏꯇꯥꯔꯦ ꯍꯥꯔꯒꯨꯝꯕꯁꯦꯀꯣ ꯃꯌꯥꯝꯗ ꯌꯣꯟꯅꯕ ꯑꯗꯨꯅ ꯍꯧꯖꯤꯛꯇꯤ ꯍꯥꯏꯅꯔꯦ ꯑꯩꯈꯣꯏꯒꯤ ꯈꯣꯏꯃꯥ ꯍꯣꯏꯅꯒ ꯕꯖꯥꯔꯗ ꯆꯠꯄꯁꯦ ꯈꯣꯏꯒꯤ ꯇꯒꯠ ꯇꯒꯠ ꯇꯦꯛꯄ ꯑꯆꯧꯕ ꯃꯥꯏꯔꯦꯟ ꯆꯥꯗꯣꯏ ꯁꯔꯨꯛꯄꯨꯗꯤ ꯁꯤꯔꯨꯝ ꯅꯔꯨꯝꯕ ꯃꯥꯏꯔꯦꯟ ꯑꯣꯏꯅ ꯆꯥꯖꯒꯦ ꯀꯥꯏꯅ ꯍꯥꯏꯅꯩꯌꯦꯕ ꯑꯈꯨꯏꯕꯗꯣ ꯑꯣꯏꯅ
ꯎꯝ ꯐꯩꯗ ꯍꯥꯏꯗꯤ ꯑꯥ ꯑꯩꯈꯣꯏꯅ ꯕꯖꯥꯔꯗꯒꯤ ꯍꯥꯏꯗꯤ ꯂꯩꯔꯨꯕꯗꯨꯗꯤ ꯑꯩꯈꯣꯏꯁꯨ ꯍꯥꯏꯕ ꯉꯝꯗꯦꯕ ꯍꯥꯏꯕ ꯉꯝꯗꯦꯗꯤ ꯃꯣꯏꯅ ꯀꯔꯤ ꯀꯔꯤ ꯍꯤꯗꯥꯛ ꯁꯤꯖꯤꯟꯅꯔꯝꯒꯗ꯭ꯔꯥ ꯈꯣꯠꯀꯗ꯭ꯔꯥ ꯐꯖꯅꯕ ꯍꯣꯠꯅꯕꯗ ꯑꯩꯈꯣꯏꯒꯤ ꯌꯨꯝꯗ ꯊꯥꯖꯕꯗꯤ ꯑ ꯄꯤꯛꯑꯁꯨ ꯐꯖꯗ꯭ꯔꯗꯨ ꯍꯥꯏꯗꯤ ꯍꯥꯔ ꯃꯁꯥꯒꯤ ꯂꯩꯍꯥꯎ ꯍꯥꯏꯗꯤ ꯂꯩꯕꯥꯛꯀꯤ ꯂꯩꯍꯥꯎ ꯇꯦꯟꯊꯔ꯭ꫭꯛꯀꯨꯝꯕꯅ ꯍꯥꯏꯗꯤ ꯁꯟꯊꯤ ꯎꯊꯤꯅ ꯁꯦꯝꯃꯛꯄꯅ ꯑꯗꯨꯝꯕ ꯍꯥꯔꯅ ꯍꯧꯖꯔꯛꯄꯅ ꯌꯥꯝ ꯊꯤꯅ ꯍꯥꯎꯋꯦꯕ
ꯑ ꯑꯗꯨꯗꯤ ꯌꯥꯝ ꯍꯥꯎꯋꯤꯗ
ꯑꯗꯨꯒ ꯕꯖꯥꯔꯗ ꯄꯨꯊꯣꯔꯛꯄ ꯍꯥꯏꯗꯤ ꯃꯣꯏꯅ ꯁꯤ ꯃꯇꯥꯡꯁꯤꯗ ꯍꯥꯏꯅꯤꯡꯕꯗꯤ ꯍꯥꯏꯗꯤ ꯎꯝ ꯑ ꯀꯩꯅꯣ ꯇꯧꯕꯁꯦ ꯄꯣꯠꯆꯩ ꯃꯌꯥꯝ ꯃꯌꯥꯝ ꯊꯥꯕꯁꯦ ꯃꯣꯏꯒꯤ ꯄꯣꯠꯊꯣꯛꯁꯦ ꯄꯨꯊꯣꯛꯅꯕ ꯍꯣꯠꯅꯕꯗ ꯀꯩꯅꯣ ꯇꯧꯕ ꯍꯥꯏ ꯇꯥꯔꯦ ꯎꯝ ꯑꯩꯈꯣꯏꯒꯤ ꯃꯍꯧꯁꯥꯒꯤ ꯅꯠꯇꯕ ꯈꯨꯠꯁꯦꯝꯒꯤ ꯍꯥꯥꯔ ꯍꯥꯏꯗꯤ ꯂꯩꯍꯥꯎ ꯂꯩꯅꯕ ꯍꯣꯠꯅꯕꯗ ꯇꯤꯜꯍꯥꯠ ꯍꯤꯗꯥꯛ ꯃꯌꯥꯝ ꯁꯤꯖꯤꯟꯅꯕꯗꯣ ꯑ ꯑꯗꯨꯝꯕ ꯁꯤ ꯇꯧꯕꯁꯦ ꯀꯩꯁꯨ ꯑꯩꯈꯣꯏꯒꯤ ꯂꯩꯕꯥꯛ ꯂꯩꯍꯥꯎꯗ ꯌꯥꯝ ꯃꯥꯡꯖꯕꯖꯥꯠꯅꯤꯗ
ꯑꯦꯁ ꯃꯥꯡꯉꯦ ꯃꯥꯡꯉꯦ ꯑꯗꯨꯗꯤ ꯌꯥꯝ ꯊꯤꯅ ꯃꯥꯡꯒꯔ꯭ꯖꯥꯠꯅꯤꯗ ꯍꯥꯏꯗꯤ ꯑꯩꯈꯣꯏꯅ ꯀꯩꯒꯨꯝꯕ ꯍꯟꯗꯛ ꯀꯣꯕꯤ ꯊꯥꯕ ꯈꯪꯗꯦ ꯀꯣꯕꯤ ꯊꯥꯕꯗ ꯑꯩꯈꯣꯏꯅ ꯍꯥꯞꯈꯤꯕ ꯍꯥꯔꯗꯣ ꯃꯊꯪ ꯆꯍꯤꯗꯗꯤ ꯑꯗꯨꯅ ꯑꯃꯨꯛ ꯑꯃꯨꯛ ꯌꯥꯔꯛꯇꯦ ꯑꯗꯩ ꯍꯌꯦꯡ ꯑꯃꯨꯛ ꯍꯥꯞꯀꯠꯇ ꯌꯥꯗꯦꯕ ꯂꯩꯍꯥꯎ ꯃꯥꯡꯈ꯭ꯔꯕꯅꯤꯅ ꯍꯥꯟꯅ
ꯎꯝ ꯑꯗꯨꯅꯤ ꯄꯣꯠꯊꯣꯛꯁꯨ ꯃꯣꯏꯒꯤ ꯄꯣꯠꯊꯣꯛꯇꯣ ꯄꯨꯊꯣꯛꯅꯕ ꯍꯣꯠꯅꯕꯗ ꯂꯩꯕꯥꯛꯇ ꯃꯥꯡꯉꯕꯅꯤꯅ ꯍꯥꯏꯗꯤ ꯑꯗꯨꯝ ꯇꯧꯁꯤꯜꯂꯗꯤ ꯍꯌꯦꯡꯋꯥꯏ ꯑꯩꯈꯣꯏ ꯇꯨꯡꯒꯤ ꯍꯧꯔꯛꯏꯕ ꯏꯆꯥ ꯏꯁꯨꯁꯤꯡꯒꯤꯗꯤ ꯌꯥꯝ ꯋꯥꯅꯦꯕ ꯍꯥꯏꯕꯗꯤ ꯄꯣꯠꯊꯣꯛꯇꯣ ꯂꯣꯏꯅ ꯍꯤꯗꯥꯛ ꯉꯥꯛꯇꯅ ꯃꯍꯨꯠ ꯁꯤꯟꯒꯤꯕꯩ ꯃꯋꫭꯡꯗ ꯂꯥꯛꯑꯅꯦꯕ
ꯃꯥꯅꯦ ꯃꯥꯅꯦ ꯑꯁ ꯑꯗꯨ ꯍꯥꯏꯔꯒ ꯌꯥꯝ ꯑꯩꯈꯣꯏꯅ ꯅꯣꯏꯅ ꯑꯩꯈꯣꯏꯅ ꯑꯉꯥꯡ ꯑꯣꯏꯔꯤꯉꯩꯗ ꯑꯃ ꯅꯣꯏ ꯀꯩꯅꯣꯒ ꯇꯧꯔꯛꯄ꯭ꯔꯥ ꯑꯩꯈꯣꯏꯒꯤ ꯍꯋꯥꯏ ꯊꯔꯥꯛꯇꯣ ꯑꯩꯈꯣꯏꯒꯤ ꯀꯪꯍꯜꯂꯀꯥꯟꯗ ꯑꯩꯈꯣꯏ ꯁꯨꯃꯥꯡꯗ ꯈꯪꯗꯦ ꯑꯩꯈꯣꯏ ꯃꯩ ꯊꯥꯗꯣꯛꯇꯣꯏꯅꯦꯕꯀꯣ ꯃꯩ ꯊꯥꯗꯣꯛꯑꯒ ꯑꯩꯈꯣꯏꯅ ꯑꯗ ꯌꯥꯎꯕ ꯍꯋꯥꯏ ꯊꯔꯥꯛ ꯃꯔꯨꯁꯤꯡ ꯑꯩꯈꯣꯏꯅ ꯑꯃꯨꯛ ꯂꯧ ꯂꯧꯔ ꯆꯥꯊꯣꯛꯇꯣꯏꯅꯦꯕ ꯑꯗꯨꯒꯤ ꯂꯦꯝꯍꯧꯕ ꯎꯠꯇꯣ ꯑꯗꯨꯅ ꯑꯩꯈꯣꯏꯒꯤ ꯑꯃꯨꯛ ꯎꯠꯇꯣ ꯀꯩꯅꯣ ꯇꯧꯋꯤꯗꯅ ꯑꯩꯈꯣꯏ ꯎꯠꯇꯤ ꯊꯣꯡꯕꯗꯒ ꯊꯥꯛꯄꯗꯣ
ꯑꯧ ꯎꯝ
ꯑꯗꯨ ꯑꯗꯨꯝ ꯍꯧꯥꯎꯛ ꯌꯥꯝ ꯂꯩ ꯑ ꯍꯧꯖꯤꯛꯀꯥꯟꯗꯤ ꯑꯗꯨꯗꯣ ꯀꯌꯥ ꯎꯅꯗ꯭ꯔꯦ ꯑꯩꯈꯣꯏꯒꯤ ꯁꯨꯔꯥꯏꯕꯒ ꯑꯗꯨꯝ ꯍꯥꯞꯅꯩꯗꯅ ꯐꯁꯒ ꯐꯕꯗ ꯊꯌꯥ ꯁꯗꯥꯕ ꯍꯥꯞ ꯆ ꯍ ꯑꯗꯨꯅ ꯑꯣ ꯍꯥꯏꯒꯤꯌꯦ ꯑꯗꯨꯅ ꯊꯥꯏꯅꯒꯤ ꯈꯨꯆꯥꯗꯨꯣ ꯌꯥꯝ ꯊꯤ ꯐꯕ ꯖꯥꯠꯅꯤꯗ
ꯍꯗ ꯊꯥꯏꯅ ꯊꯥꯏꯅꯒꯤꯗꯤ ꯍꯥꯏꯔꯤꯕꯣꯠꯅꯤ ꯄꯣꯠꯊꯣꯛ ꯄꯨꯊꯣꯛꯑꯁꯨ ꯏꯁꯥꯅ ꯄꯨꯊꯣꯛꯆꯕꯅꯤꯅ ꯍꯥꯏꯗꯤ ꯃꯇꯝꯒꯤ ꯄꯣꯊꯣꯛ ꯌꯥꯝ ꯄꯨꯊꯣꯛꯅꯕ ꯍꯥꯏꯗꯤ ꯏꯁꯥꯒꯤ ꯊꯥꯏꯅ ꯃꯇꯝꯗꯗꯤ ꯏꯁꯥꯅ ꯆꯥꯖꯅꯕ ꯏꯁꯥꯅ ꯁꯨꯖꯔꯒ ꯏꯁꯥꯅ ꯆꯥꯖꯕꯅꯦꯕ ꯍꯧꯖꯤꯛꯀꯤꯅ ꯑꯃꯨꯛ ꯄꯩꯁꯥ ꯇꯥꯅꯕ ꯍꯣꯠꯅꯕꯗ ꯃꯌꯥꯝꯅ ꯇꯧꯅꯔꯛꯏꯕ ꯃꯌꯥꯝꯁꯦ
ꯎꯝ
ꯍꯣꯡꯉꯦꯗ ꯅꯨꯡꯁꯦ ꯅꯨꯡꯁꯥꯗꯒꯤ ꯀꯩꯗꯒꯤ ꯍꯥꯟꯅꯗꯤ ꯊꯥꯏꯅꯗꯤ ꯆꯥꯔꯨꯕ ꯈꯨꯗꯤꯡꯃꯛ ꯍꯧꯔꯝꯃꯤ ꯍꯧꯖꯤꯛꯇꯤ ꯍꯥꯔ ꯊꯥꯛꯄꯒꯤꯔꯥ ꯀꯔꯤ ꯍꯥꯏꯗꯣꯏꯅꯣ ꯈꯪꯗꯅꯦ ꯊꯣꯡꯉꯁꯨ ꯃꯁꯛ ꯃꯁꯛ ꯌꯧ ꯐꯖꯑꯒꯗꯅꯤ ꯆꯥꯛꯁꯨꯛ ꯂꯥꯎꯅ ꯍꯥꯎꯕꯒꯥꯛꯇꯗꯤ ꯌꯥꯝꯗꯦ ꯍꯥꯎ
ꯑꯦ ꯑꯗꯨꯗꯤ ꯃꯍꯥꯎꯗꯣ ꯋꯥꯠꯂꯦ ꯌꯥꯝꯅ ꯑꯣꯕꯤꯗ ꯁꯋꯥ ꯆꯒꯣ ꯑꯩꯈꯣꯏꯒꯤ ꯅꯍꯥꯟ ꯌꯥꯎꯈ꯭ꯔꯦ ꯑꯩꯈꯣꯏ ꯌꯨꯝ ꯑ ꯗ ꯏꯃꯥꯅ ꯀꯣꯕꯤ ꯁꯛ ꯇꯧꯕ ꯑꯗꯩꯗ ꯕꯖꯥꯔꯗ ꯂꯩꯕ ꯀꯣꯕꯤꯁꯦ ꯀꯃꯥꯏꯅ ꯇꯧꯒꯦꯗ ꯑꯩꯈꯣꯏꯒꯤ ꯑꯗ ꯀꯣꯕꯤꯁꯦ ꯃꯔꯤ ꯃꯉꯥꯔ ꯀꯩꯅꯣ ꯀꯥꯝꯊꯣꯛ ꯄꯅꯦꯕꯀꯣ ꯑꯗꯣ ꯑꯗꯨ ꯆꯥꯕꯗ ꯀꯟ ꯀꯟ ꯂꯥꯎꯑꯣ ꯆꯠꯒꯠ ꯆꯠꯒꯠ ꯑꯗꯨꯝ ꯂꯥꯎꯕꯗꯣ ꯗ ꯌꯥꯝꯃ ꯍꯥꯎꯇꯕ ꯍꯥꯏꯇꯥꯔꯦꯅꯦ ꯈꯜꯂꯦ ꯑꯁ ꯃꯁꯤꯗ ꯍꯥꯞꯐꯝꯝꯗꯏꯕ ꯍꯥꯔ ꯃꯌꯥꯝꯁꯤꯗꯤ ꯑꯩꯈꯣꯏ ꯍꯛꯆꯥꯡꯗ ꯐꯔꯅꯤꯅ ꯃꯅꯥ ꯃꯁꯤꯡꯕꯨꯗꯤ ꯆꯥꯏ ꯍꯥꯏꯕ ꯗꯥꯎꯖꯨ ꯃꯅꯥ ꯑꯁꯤꯡ ꯊꯦꯡꯗꯣꯛꯀꯤꯖꯔꯦ ꯍꯧꯖꯤꯛ ꯃꯇꯝ
ꯃꯥꯅꯤ ꯃꯥꯅꯤ ꯍꯥꯏꯗꯤ ꯑꯩꯈꯣꯏꯅ ꯃꯅꯥ ꯃꯁꯤꯡ ꯆꯥꯗꯕꯁꯦ ꯃꯇꯝ ꯃꯇꯝꯒꯤ ꯃꯥ ꯃꯥꯒꯤ ꯃꯇꯝ ꯃꯇꯝꯒꯤ ꯃꯅꯥ ꯃꯁꯤꯡ ꯆꯥꯕꯅꯗꯤ ꯌꯥꯝ ꯐꯩꯗ ꯏꯁꯥꯗ
ꯌꯥꯝ ꯐꯩꯌꯦ ꯑꯗꯣ ꯍꯧꯖꯤꯛꯀꯥꯟꯁꯤꯅ ꯑꯃꯨꯛ ꯂꯧ ꯍꯤꯡꯒꯣꯕꯨꯗꯤ ꯂꯩꯅꯔ ꯇꯥꯔꯁꯨ ꯃꯥꯒꯤ ꯃꯥꯒꯤ ꯊꯕꯛ ꯍꯥꯏꯗꯤ ꯀꯅꯥꯟ ꯂꯝꯕꯤ ꯇꯥꯟꯅꯕ ꯈꯣꯠꯅꯕꯗꯀꯣ ꯃꯇꯝꯁꯦ ꯁꯪꯅꯗ꯭ꯔꯦꯕ ꯑꯗꯨꯅ ꯑꯩꯈꯣꯏꯒꯤ ꯍꯤꯡꯒꯣꯜꯗꯒ ꯆꯪꯕꯗꯨꯣ ꯄꯥꯛ ꯉꯝꯊꯗꯦ ꯍꯥꯏꯇꯥꯔꯦꯅꯦ ꯑꯗꯨꯗꯨꯅ ꯑꯗꯨꯝ ꯕꯖꯥꯔꯗꯩꯒꯨꯝꯕ ꯂꯩꯔꯒ ꯆꯥꯒꯨꯝꯕ ꯑꯗꯨꯃꯥꯏꯅ ꯇꯧꯅꯩꯗꯅ
ꯎꯝ
ꯑꯗꯨꯁꯨ ꯕꯖꯥꯔꯗ ꯂꯩꯔꯤ ꯆꯥꯕ ꯍꯥꯏꯁꯤꯁꯨ ꯑꯗꯨꯝ ꯀꯔꯤ ꯍꯥꯄꯝꯗꯣꯏꯅꯣꯗꯤ ꯈꯪꯗꯦꯗꯅ ꯑꯩꯈꯣꯏꯁꯨ
ꯃꯥꯅꯤ ꯃꯥꯅꯤ
ꯑꯗꯨ ꯆꯥꯗꯕ ꯌꯥꯗꯕꯅꯤꯅ ꯃꯅꯥ ꯃꯁꯤꯡꯅꯤ ꯍꯥꯏꯕꯅꯤꯅ ꯑꯗꯨꯝ ꯆꯥꯁꯜꯂꯤ ꯃꯌꯥꯝꯁꯦ ꯑꯁ ꯂꯥꯏꯅꯥꯒꯁꯦ ꯖꯠꯖꯠ ꯊꯣꯛꯂꯛꯇ꯭ꯔꯤꯕ ꯄꯣꯠꯅꯤꯗ ꯈꯔ ꯂꯩꯔꯒꯗꯤ
ꯊꯣꯛꯂꯛꯀꯅꯤ ꯊꯣꯛꯂꯛꯀꯅꯤ ꯍꯥꯏꯗꯤ ꯑꯗꯣ ꯃꯅꯥ ꯃꯁꯤꯡꯁꯦ ꯀꯩꯅꯣ ꯁꯨꯃꯥꯏꯅ ꯃꯤꯅ ꯍꯥꯏꯅꯕꯗꯗꯤ ꯁꯨꯃꯥꯏꯅ ꯍꯥꯏꯅꯩ ꯎꯝ ꯆꯤꯡꯒꯤ ꯏꯆꯥꯟ ꯏꯅꯥꯎꯁꯤꯡꯅ ꯄꯨꯔꯛꯄ ꯃꯅꯥ ꯃꯁꯤꯡꯁꯤꯗꯤ ꯍꯥꯔ ꯌꯥꯎꯗꯦ ꯈꯨꯠꯁꯦꯝꯒꯤ ꯑꯣꯏꯕ ꯍꯥꯔ ꯌꯥꯎꯗꯦ ꯍꯥꯏꯗꯤ ꯃꯍꯧꯁꯥꯒꯤꯅ ꯆꯤꯡꯗ ꯊꯥꯕ ꯀꯣꯗꯁꯤꯕꯨ ꯍꯥꯔꯤꯗꯤꯉꯟꯅ ꯆꯥꯏꯗꯦ ꯍꯥꯏꯌꯦꯕ
ꯍꯣꯏꯅꯦ ꯍꯣꯏꯅꯦ ꯑꯗꯨꯕꯨꯗꯤ ꯌꯥꯝ
ꯑ ꯍꯥꯎꯕꯁꯨ ꯃꯣꯏꯅ ꯄꯨꯊꯣꯔꯛꯄ ꯄꯣꯠꯆꯩꯁꯦ ꯌꯥꯝ ꯍꯦꯜꯂꯦ ꯍꯥꯏꯌꯦꯕ ꯃꯤꯅ
ꯎꯝ ꯍꯥꯎꯋꯦ ꯑꯗꯨꯅ ꯑꯗꯨꯝ ꯑꯩꯈꯣꯏꯒꯤ ꯕꯖꯥꯔꯗꯒꯨꯝꯕ ꯀꯥꯟꯅꯕ ꯃꯇꯝꯗ ꯑꯗꯨꯝ ꯑꯩꯈꯣꯏꯒꯤ ꯆꯤꯡꯒꯤ ꯏꯆꯤꯜ ꯏꯅꯥꯎꯁꯤꯡꯅ ꯄꯨꯔꯛꯄ ꯀꯩꯅꯣꯗꯣ ꯑꯩꯈꯣꯏꯒꯤ ꯏꯟꯖꯥꯡ ꯅꯥꯄꯤꯀꯣ ꯃꯌꯥꯝ ꯑꯃ ꯇꯥꯟꯅꯩꯗꯅ
ꯑꯥ
ꯑꯗꯨꯗꯤ ꯑꯩꯈꯣꯏꯅ ꯍꯥꯔꯗꯣ ꯃꯣꯏꯗꯤ ꯌꯥꯝ ꯍꯥꯞꯇꯦ ꯈꯪꯕꯩꯀꯣ
ꯑꯥ
ꯑꯗꯨꯅ ꯃꯍꯥꯎꯁꯨ ꯈꯦꯠꯅꯩꯗꯣ ꯃꯍꯥꯎꯗꯨ ꯌꯥꯝꯅ ꯇꯣꯉꯥꯜꯂꯦꯕ ꯍꯥꯎꯋꯦꯕ ꯃꯣꯏꯅ ꯄꯨꯔꯛꯄꯗꯣ
ꯁꯤꯆꯤꯡ ꯏꯆꯤꯜ ꯏꯅꯥꯎꯁꯤꯡꯅ ꯄꯨꯔꯛꯄ ꯃꯅꯥ ꯃꯁꯤꯡ ꯂꯩꯒꯦꯒꯗꯤ ꯑꯁ ꯅꯨꯃꯤꯗꯥꯡ ꯋꯥꯏꯔꯝꯗ ꯑꯌꯨꯛ ꯑꯌꯨꯛ ꯍꯥꯏꯔꯁꯨ ꯑꯌꯨꯛꯇꯕꯨꯗꯤ ꯐꯪꯉꯦ ꯑꯌꯨꯛꯇꯤ ꯌꯥꯝ ꯑꯌꯨꯛ ꯉꯜꯂꯤꯀꯥꯟꯗ ꯌꯥꯝ ꯐꯪꯉꯦꯕ ꯑꯗꯨꯒ ꯅꯨꯃꯤꯗꯥꯡ ꯋꯥꯏꯔꯝꯗꯒꯗꯤ ꯑꯁ ꯐꯪꯉꯁꯨ ꯌꯥꯝ ꯇꯥꯡꯈ꯭ꯔꯦ ꯑꯗꯨꯅ ꯇꯥꯡꯈ꯭ꯔꯦ ꯍꯥꯏꯕꯗꯤ ꯑꯌꯨꯛꯇ ꯑꯩꯈꯣꯏꯒꯤ ꯂꯥꯂꯣꯟꯕꯤ ꯂꯩꯔꯤꯁꯤꯡꯁꯤꯅ ꯃꯣꯏꯅ ꯄꯨꯔꯛꯄꯗꯨ ꯇꯥ ꯇꯞ ꯂꯧꯁꯤꯜꯂꯒ ꯃꯣꯏꯅ ꯑꯗꯨꯝ ꯌꯣꯟꯅꯤꯡꯕ ꯄꯩꯁꯥꯗꯨ ꯌꯣꯜꯂꯦꯕ
ꯃꯥꯟꯅ‌ꯦ ꯃꯥꯥꯟꯅ‌ꯦ ꯁꯝꯅ ꯍꯥꯏꯔꯕꯗ ꯂꯨꯄꯥ ꯀꯨꯟ ꯄꯤꯕꯗ ꯃꯣꯏꯁꯤꯗ ꯂꯨꯄꯥ ꯅꯤꯐꯨ ꯌꯣꯜꯂꯛꯇꯧꯔꯤꯅꯦ ꯑꯩꯈꯣꯏꯅ
ꯍꯣꯏ ꯑꯁ ꯑꯗꯨꯅ ꯈꯪꯗ‌ꯦꯗꯥ ꯍꯧꯖꯤꯛꯀꯥꯟꯒꯤ ꯃꯇꯝꯁꯦ ꯀꯩ ꯍꯥꯏꯗꯣꯏꯅꯣ ꯍꯥꯏꯗꯤ ꯆꯥꯎꯈꯠꯂꯛꯄꯒꯤ ꯃꯇꯨꯡ ꯏꯟꯅ ꯏꯁꯥꯕꯨꯗꯤ ꯁꯣꯛꯅꯤꯡꯉꯥꯏ ꯁꯣꯛꯅꯤꯡꯉꯥꯏ ꯉꯥꯏ ꯇ ꯑꯣꯏꯔꯦ ꯇꯧꯔꯤꯁꯦ
ꯃꯥꯅꯦ ꯁꯥꯗꯤ ꯑꯁ ꯈꯪꯗ ꯂꯥꯏꯅꯥꯁꯦ ꯍꯧꯖꯤꯛ ꯃꯇꯝꯗ ꯖꯥꯖꯥꯠꯁꯨ ꯂꯩꯅꯥꯁꯨ ꯃꯌꯥꯝ ꯂꯩꯗꯅ ꯑꯩꯈꯣꯏ ꯂꯩꯀꯥꯏꯗꯁꯨ ꯂꯩ ꯑꯩꯈꯣꯏ ꯏꯌꯥꯝꯕ ꯑꯃ ꯅꯤꯁꯥ ꯄꯥꯁ ꯀꯔꯤꯝꯇ ꯆꯥꯗꯦ ꯑꯗꯣ ꯂꯥꯏꯅꯥ ꯍꯦꯛꯇ ꯂꯥꯛꯑꯦ ꯑꯗꯣ
ꯑꯣ ꯑꯗꯨꯅꯤꯅꯦ ꯃꯤꯑꯣꯏꯕꯁꯤꯁꯨ ꯇꯝꯕ ꯉꯝꯗꯦ ꯑꯣ ꯍꯧꯖꯤꯛꯄꯨ ꯀꯩꯗꯧꯔꯝꯃꯤꯅꯣ
ꯑꯁ ꯑꯗꯨꯝ ꯐꯃꯨꯡꯗ ꯂꯩꯔꯝꯃꯤ ꯀꯩꯅꯣ ꯌꯦꯡꯉꯝꯕꯅꯤ ꯐꯤꯂꯝ ꯌꯦꯡꯉꯝꯕꯅꯤ
ꯑꯣ ꯍꯣꯏ ꯍꯣꯏ ꯌꯦꯡꯉꯣ ꯌꯦꯡꯉꯣ ꯑꯗꯨꯗꯤ ꯑꯩ ꯃꯊꯪꯗ ꯑꯃꯨꯛ ꯇꯧꯔꯛꯑꯒꯦ
ꯍꯣꯏ ꯍꯣꯏ ꯐꯔꯦ ꯐꯔꯦ ꯊꯝꯃ‌ꯦ
ꯎꯝ